ꯇꯔꯔꯕ꯭ꯔ
ꯃꯗꯤ
ꯑꯣ ꯇꯥꯔꯦ ꯇꯥꯔꯦ
ꯑꯣ ꯀꯩꯗꯧ ꯀꯩꯗꯧꯔꯤꯒꯦ ꯍꯣꯏ
ꯇꯧꯔꯤꯑ ꯅꯪꯗꯤ ꯍꯋꯥꯏꯅꯦ ꯍꯋꯥꯏ
ꯇꯋꯥꯏꯒꯤ ꯑꯦꯁꯥꯏꯟꯃꯦꯟ ꯔ
ꯍꯣꯏ ꯍꯋꯥꯏꯒꯤ ꯌꯦꯟꯁꯥꯡꯅꯦ ꯅꯪ ꯆꯥꯅꯤꯡꯕ꯭ꯔꯣ
ꯍꯣ ꯆꯅꯤꯗꯦ
ꯍꯥꯎꯔꯣꯏ ꯈꯟꯕꯩꯔꯣ
ꯍꯅꯤ
ꯍꯥꯎꯔꯣꯏ ꯈꯟꯕꯒꯤꯔꯣ
ꯈꯟꯗꯦꯗ ꯍꯣꯏ ꯍꯣꯏ ꯍꯔ ꯈꯟꯗꯦ ꯈ ꯈꯉꯦ ꯍꯣꯏ
ꯅꯪ ꯅꯪꯗꯤ ꯆꯥꯛ ꯆꯥꯔꯕ꯭ꯔꯣ
ꯆꯞ ꯆꯥꯗꯦ ꯍꯧꯖꯤꯛ ꯆꯥꯅꯤꯡꯗꯦ ꯑꯩꯗꯤ
ꯑꯣ ꯑꯣ ꯀꯣꯟꯅ ꯆꯥꯒꯦꯕ
ꯍꯣꯏ ꯐꯨꯜ ꯑꯣꯏꯔꯕꯣ ꯏꯁꯇꯣꯃꯥꯛ
ꯑꯩ ꯐꯨꯜ ꯑꯣꯏꯗ꯭ꯔꯤꯌꯦ ꯑꯩꯒꯤꯗꯤ ꯍꯋꯥꯏ ꯊꯣꯡꯉꯒꯀꯣ
ꯍꯣꯏ
ꯃꯣꯔꯣꯡ ꯃꯦꯠꯄꯁꯨ ꯌꯥꯎꯋꯦ ꯑꯗꯨꯒꯀꯣ ꯆꯤꯀꯟ ꯌꯦꯟ ꯑꯇꯥꯎꯕꯗꯣ
ꯎꯝ
ꯑꯗꯨꯁꯨ ꯌꯥꯎꯋꯦ
ꯑꯗꯨꯗꯤ ꯍꯥꯏꯕ꯭ꯔꯣ
ꯍꯣꯏ ꯑꯗꯨꯗꯤ ꯍꯥꯎꯒꯅꯤ ꯅꯪ ꯆꯥꯅꯤꯡꯉꯗꯤ ꯆꯥꯁꯤꯗꯅ
ꯎꯝ ꯃꯌꯥꯝ ꯆꯥꯕ꯭ꯔꯣ
ꯍꯣꯏ ꯃꯌꯥꯝ ꯆꯥꯌꯦ
ꯑꯣ ꯑꯗꯨꯗꯤ ꯃꯌꯥꯝ ꯆꯥꯔꯗꯤ ꯐꯨꯜ ꯑꯣꯏꯗꯦ ꯍꯥꯏꯌꯦꯀꯣ ꯅꯪꯅ
ꯍꯣꯏ ꯑꯩꯗꯤ ꯀꯣ ꯌꯥꯝꯅ ꯌꯥꯝꯅ ꯆꯥꯕ ꯄꯥꯝꯃꯦꯕ ꯑꯗꯨꯒꯤ ꯌꯥꯝ ꯌꯥꯝ ꯆꯥꯅꯤꯡꯕ ꯑꯩꯅ ꯐꯨꯜ ꯑꯣꯏ ꯍꯥꯏꯔꯗꯤ ꯑꯩ ꯆꯥꯕ ꯐꯪꯉꯔꯣꯏꯗꯅ
ꯍꯣꯏ ꯍꯣꯏ
ꯑꯗꯨꯗꯨꯒꯤꯅꯦꯗ ꯍꯣꯏ ꯍꯣꯏ ꯑꯩ ꯍꯧꯖꯤꯛ ꯑꯃꯨꯛꯀ ꯆꯥꯒꯅꯤ ꯅꯪꯁꯨ ꯆꯥꯅꯤꯡꯉꯗꯤ ꯑꯩꯒ ꯆꯥꯕ ꯌꯥꯒꯅꯤ ꯅꯪꯗꯤ ꯆꯥꯅꯤꯡꯗ꯭ꯔꯕꯣ ꯀꯩꯒꯤ ꯆꯅꯤꯡꯗ꯭ꯔꯤꯕ
ꯈꯪꯗꯦꯗ ꯌꯦꯟꯖꯥꯡꯕ ꯌꯦꯟꯔꯒ ꯆꯥꯅꯤꯡꯗ꯭ꯔꯗꯤ ꯍꯥꯎꯇ ꯃꯥꯂꯦ ꯌꯥꯝꯅ ꯍꯥꯎꯇ ꯃꯥꯂꯦ
ꯌꯥꯝꯅ
ꯍꯥꯎꯇ ꯃꯥꯂꯦ ꯍꯥꯎ ꯇꯕ ꯃꯥꯂꯦ ꯍꯣꯏ
ꯍꯥꯎꯒꯅꯤ ꯑꯍꯥꯎꯕ ꯆꯥꯗꯣꯏꯅꯦ ꯆꯤꯛꯀꯟꯁꯨ ꯌꯥꯎꯗꯣꯏꯅꯦ ꯆꯤꯀꯦꯟ ꯐ꯭ꯔꯥꯏꯁꯨ ꯑꯗꯨꯒ ꯀꯥꯟꯆꯤꯁꯨ ꯌꯥꯎꯗꯣꯏꯅꯦ ꯃꯣꯔꯣꯛ ꯃꯦꯠꯄꯗꯣ ꯑꯃꯦꯠꯄꯁꯨ ꯌꯥꯎꯗꯣꯏꯅꯦ
ꯑꯣ
ꯅꯪ ꯆꯥꯅꯤꯡꯉꯗꯤ ꯑꯩꯒꯤ ꯅꯪꯒꯤ ꯈꯥꯛꯄꯤꯒꯦꯀꯣ
ꯍꯣꯏ ꯍꯣꯏ ꯑꯗꯨ ꯑꯩ ꯍꯧꯖꯤꯛ ꯆꯥꯛ ꯆꯔꯣꯏ ꯑꯩ ꯆꯥꯛ ꯆꯥꯔꯗꯤ ꯀ꯭ꯂꯥꯁꯔꯨꯝꯗꯀꯣ ꯌꯥꯝꯅ ꯇꯨꯝ ꯅꯤꯡꯉꯤ
ꯌꯥꯝꯅ ꯎꯏꯒꯅꯤꯕ
ꯍꯣꯏ ꯑꯗꯨꯗꯤ ꯃꯤꯗꯤ ꯌꯥꯝꯅ ꯇꯨꯝꯅꯤꯡꯉꯗꯤ ꯇꯨꯝꯔꯣꯏꯗꯤ ꯥ ꯁꯥꯔꯦ ꯑꯗꯨ ꯃꯁꯥꯁꯨ ꯅꯨꯡꯉꯥꯏꯇꯦ ꯃꯁꯛꯁꯨ ꯌꯥꯝꯅ ꯕꯣꯗꯤꯒꯨꯝꯕꯁꯨ ꯌꯥꯝꯅ ꯁꯥ ꯆꯀꯣ ꯑꯗꯨꯅꯦ ꯇꯥꯜꯂꯦ ꯑꯩ ꯍꯧꯖꯤꯛ ꯕꯤꯁꯀꯦꯠ ꯆꯥꯏꯒꯦ
ꯕꯤꯁꯀꯤꯠ ꯆꯥꯒꯦ ꯍꯥꯏꯗꯤ ꯍꯧꯖꯤꯛ ꯆꯥꯛ ꯑ ꯑꯩꯗꯤ ꯆꯥꯛꯇꯤ ꯆꯥꯈ꯭ꯔꯦ ꯑꯗꯨꯕꯨ ꯑꯩ ꯍꯧꯖꯤꯛ ꯑꯃꯨꯛ ꯀꯦꯛ ꯑꯃꯨꯛ ꯆꯥꯔꯒꯦ
ꯑꯣ ꯆꯥꯎ ꯆꯥꯎ ꯅꯪ ꯕꯤꯁꯀꯦꯠ ꯆꯥꯅꯤꯡꯕ꯭ꯔꯣ
ꯑ ꯆꯠꯅꯤꯡꯉꯦ
ꯑꯣ ꯑꯗꯨꯗꯤ ꯄꯤꯒꯦꯀꯣ
ꯅꯪꯒꯤ ꯀꯔꯤ ꯕꯤꯁꯀ꯭ꯨꯠꯅꯣ
ꯑꯩꯗꯤ ꯑꯣꯔꯤꯌꯣ ꯑꯗꯨ ꯕꯔꯕꯟ
ꯑꯣ ꯑꯣ ꯑꯣꯔꯤꯑꯣꯗꯤ ꯑꯩ ꯑ ꯑꯣꯔꯤꯑꯣꯗꯤ ꯄꯥꯟꯗꯦ ꯑꯣꯔꯤꯌꯗꯤ ꯍꯥꯎꯇꯦ
ꯑꯣ ꯀꯔꯤꯒꯤ ꯑꯣꯔꯦꯜꯗꯤ ꯑꯩꯒꯤꯗꯤ ꯑꯇꯣꯞꯄꯅꯦ
ꯑꯣ ꯀꯔꯝꯕ ꯎꯔꯤꯌꯣꯅꯣ ꯅꯤꯌꯨꯔꯣ
ꯃꯤꯅꯤꯌꯨꯅꯦ ꯍ ꯑ ꯅꯦ ꯑꯣꯔꯤꯅ ꯅꯠꯇꯦ ꯀꯔꯤ ꯍꯥꯏꯒ ꯑꯩ ꯑꯩ ꯌꯦꯡꯕꯤꯒꯦ ꯃꯥꯒꯤ ꯃꯃꯤꯗꯣ ꯑꯣꯔꯤꯌꯥ ꯃꯥꯂꯦ ꯑꯗꯨꯗꯤ
ꯑꯣꯔꯤꯌꯣ ꯃꯥꯟꯕ ꯗꯥꯛ ꯐꯦꯟꯗꯁꯤꯗꯤ ꯍꯥꯎꯋꯦꯗꯅ ꯍꯣꯏ ꯍꯣꯏ ꯆꯥꯁꯦ ꯆꯁꯤꯦ ꯅꯪꯁꯨ ꯗꯥꯛ ꯐꯦꯟꯊꯁꯤ ꯆꯥ ꯀ꯭ꯂꯥꯁ ꯌꯥꯎꯒꯅꯤꯀꯣ ꯑꯣ ꯌꯥꯝ ꯐꯩꯌꯦ ꯑꯩꯗꯤ ꯆꯥꯛꯁꯨ ꯆꯥꯈ꯭ꯔꯦ ꯍꯦꯟꯖꯥꯡꯁꯨ ꯆꯥꯈ꯭ꯔꯦ ꯑꯗꯣ ꯍꯧꯖꯤꯛꯇꯤ ꯑꯃꯨꯛ ꯑꯩ ꯀꯩꯅꯣꯃꯨꯛ ꯇꯧꯅꯤꯡꯉꯦ ꯑ ꯀꯦꯛ ꯑꯃꯨꯛ ꯆꯥꯅꯤꯡꯉꯦ
ꯀꯦꯀ ꯑꯁꯅꯁꯨ
ꯍꯦꯃꯟꯕ꯭ꯔꯣ
ꯐꯜ ꯍꯥꯏꯅꯔꯦ ꯌꯥꯝ ꯋꯥꯥꯏꯇ꯭ꯔꯕꯀꯣ
ꯁꯥꯕ ꯂꯔꯒ ꯉ ꯅ ꯇ ꯀ ꯁꯥꯄ ꯂꯩꯦꯗꯥ
ꯃꯌꯥꯝꯌꯥꯝ ꯌꯥꯝ ꯆꯕꯏꯅ ꯑꯃꯁꯁꯨ
ꯍꯣꯏ ꯃꯌꯥꯝ ꯆꯥꯔ ꯅꯪꯁꯨ ꯆꯥꯅꯤꯡꯉꯗꯤ ꯑꯩꯕꯨ ꯍꯪꯉꯧꯕ
ꯍꯣꯏ ꯍꯣꯏ ꯇꯣ
ꯅꯪ ꯅꯪꯗꯤ ꯌꯥꯔꯕ꯭ꯔꯣ
ꯀꯔꯤꯌꯥꯂꯦ ꯑ ꯑ ꯂꯦꯀꯣ ꯑꯁꯨ
ꯇꯥꯛ ꯐꯦꯟꯗ ꯁꯤꯗꯤ ꯍꯥꯎꯋꯦꯀꯣ
ꯎꯝ ꯍꯧꯔꯦ ꯍꯥꯏꯗꯤꯀꯣ ꯕꯔꯔꯕꯟꯁꯨ ꯍꯧꯋꯦ
ꯒꯔꯁꯨ ꯎꯝ ꯔꯒꯣꯟꯁꯨ ꯅꯉꯥꯏ ꯌꯥꯝ ꯄꯥꯕ꯭ꯔ
ꯄꯥꯝꯃꯦ
ꯎꯝ
ꯑꯗꯨ ꯀꯣꯀꯣꯅꯠ ꯕꯤꯁꯀꯤꯠꯁꯨ ꯑꯃ ꯂꯩ ꯑꯗꯨꯁꯨ ꯄꯥꯝꯃꯦ ꯍꯥꯏꯗꯤ
ꯈꯣꯟꯅꯀꯤꯗꯨꯗꯤ ꯑꯩꯁꯨ ꯄꯥꯝꯃꯦ
ꯎꯝ ꯑꯗꯨ ꯀꯣꯀꯣꯅꯠ ꯑꯣꯏꯔꯗꯤ ꯒꯨꯗ ꯗꯦꯁꯨꯣ ꯄꯥꯝꯗꯦ ꯍꯥꯏꯗꯤ
ꯑꯗꯨꯗꯤ ꯎꯝ ꯎꯔꯤꯗꯤ ꯄꯥꯝꯕ꯭ꯔꯣꯅ
ꯎꯝ ꯑꯣꯔꯦꯗꯤ ꯄꯥꯝꯃꯦ ꯑ ꯑꯣꯔꯦꯗꯤ ꯎꯝ ꯈꯔ ꯈꯔꯗꯤ ꯄꯥꯝꯃꯦ ꯑꯗꯨ ꯌꯥꯝ ꯌꯥꯝꯅ ꯄꯥꯝꯗꯦ
ꯑꯩꯈ ꯑꯣꯔꯤꯌꯣꯗꯤ ꯌꯥꯝ ꯄꯥꯝꯗꯦ
ꯎꯝ
ꯌꯥꯝꯌꯥꯝ ꯍꯋꯦ
ꯍꯍ
ꯍꯧꯖꯤꯛ ꯃꯇꯝꯗꯤ
ꯎꯝ
ꯅꯪꯗꯤ ꯀ꯭ꯂꯥꯁ ꯌꯥꯎꯕ ꯆꯠꯂꯅꯤ
ꯍꯣꯏ
ꯉꯥꯏꯍꯥꯛ ꯂꯩꯔꯒ ꯅꯪ ꯀ꯭ꯂꯥꯁ ꯌꯥꯎꯕ ꯆꯠꯂꯗꯣꯏꯔꯣ
ꯍꯣꯏ ꯀ꯭ꯂ ꯀ꯭ꯂꯥꯁꯇꯥꯛ ꯍꯣꯏ ꯐꯁ ꯌꯥꯁ ꯆꯖꯅꯤ ꯅꯟꯗꯤ
ꯑꯩꯗꯤ ꯀ꯭ꯂꯥꯁꯇ ꯆꯠꯈꯤꯔꯣꯏ
ꯀꯔꯤꯅꯣ
ꯑꯩꯗꯤ ꯋꯥꯂꯦ
ꯑꯣ
ꯄꯨꯡ ꯇꯥꯗ꯭ꯔꯤꯕ
ꯍꯣꯏ ꯍꯣꯏ
ꯑꯗꯨꯠꯇꯒꯤꯅꯦ
ꯆꯥꯛꯀꯤꯔꯣꯏ
ꯑꯣ ꯋꯥꯠꯂꯤꯕ ꯅꯪꯁꯨ ꯉꯥꯏꯍꯥꯛꯇꯦ
ꯑꯩ ꯄꯨꯡ ꯇꯔꯨꯛ ꯇꯔꯦꯗ ꯆꯠꯀꯅꯤ
ꯐꯩꯗꯣ ꯅꯪꯒꯤ ꯐ꯭ꯔꯦꯟꯁꯤꯡꯗꯣ ꯍꯧꯖꯤꯛꯁꯨ ꯇꯨꯝꯕ꯭ꯔꯥ
ꯍꯣꯏ ꯍꯧꯖꯤꯛꯁꯨ ꯅꯠꯇꯦ ꯍꯧꯖꯤꯛꯤ ꯇꯨꯝꯗ꯭ꯔꯦ
ꯊꯒꯠ ꯈꯕ ꯃꯣꯏ ꯅꯪꯅ ꯍꯧꯒꯠꯂꯣꯅ ꯍꯥꯏꯅ ꯍꯧꯗꯣꯛꯄꯤꯕ꯭ꯔꯥ
ꯍꯣꯏꯔ ꯏꯕꯥꯅꯤꯗꯣ ꯋꯥꯔꯤ ꯁꯥꯔꯗꯤ ꯃꯥꯁꯨ ꯍꯧꯒꯣꯛꯈ꯭ꯔꯦ ꯎꯝ
ꯏꯕꯥꯅꯤ ꯅ ꯇꯣꯛ ꯇꯧꯕꯒꯤ
ꯎꯝ ꯑꯗꯨ ꯐꯣꯔꯝ ꯄꯥꯏꯔꯒ ꯂꯩꯔꯦ
ꯃꯣꯏ ꯃꯣꯏꯁꯨ ꯐꯣꯟ ꯌꯥꯝ ꯄꯥꯝꯕꯖꯥꯅꯤꯗꯅ
ꯑꯣꯏꯟ
ꯅꯪꯁꯨ ꯐꯣꯟꯗꯤ ꯈꯔ ꯄꯥꯝꯕ꯭ꯔꯥ
ꯈꯔ ꯄꯥꯃꯦꯁ ꯄꯌꯦ ꯑꯕꯗꯨꯜ ꯅꯪ ꯐꯦꯁ ꯀ꯭ꯔꯤꯝ ꯀꯔꯤꯒꯤ ꯐꯦꯁ ꯀ꯭ꯔꯤꯝ ꯌꯨꯁ ꯇꯧꯋ ꯌꯥ ꯅꯗꯣ
ꯋꯥ
ꯐꯦꯁ ꯀ꯭ꯔꯤꯝꯗꯣ ꯀꯔꯤꯒꯤ ꯀ꯭ꯔꯤꯝ ꯌꯨꯁ ꯇꯧꯋꯦ
ꯗꯤ ꯄ꯭ꯂꯝꯒꯤ ꯌꯨꯁ ꯇꯧꯋꯦ ꯅꯪꯗꯤ ꯀꯔꯤꯒꯤ ꯌꯨꯁ ꯇꯧꯋꯦ
ꯑꯗꯨꯗꯤ ꯂꯥꯏꯛ ꯃꯦꯒꯤ ꯁꯟꯁꯀ꯭ꯔꯤꯝ ꯇꯣꯛꯋꯦ
ꯂꯦꯛꯃꯤꯗꯣ ꯅꯨꯡꯉꯥꯏꯕ꯭ꯔꯣ
ꯎ ꯅꯨꯡꯉꯥꯏꯔꯦ ꯍꯣꯏ
ꯅꯪ ꯄ꯭ꯂꯝ ꯌꯨꯁ ꯇꯧꯈ꯭ꯔꯕꯣ ꯇꯧꯗ꯭ꯔꯤꯕꯣ
ꯇꯧꯋꯦ ꯍꯧꯖꯤꯛ
ꯄꯂꯝꯁꯨ ꯅꯨꯡꯉꯥꯏꯕ꯭ꯔꯥ ꯄꯂꯝꯒ ꯂꯦꯛꯅꯤꯒ ꯀꯅꯥꯅ ꯍꯦꯜꯂꯤꯑꯦ
ꯑꯩꯗꯤ ꯄ꯭ꯂꯝꯀꯤ ꯁꯁꯀ꯭ꯔꯤꯠ ꯅ꯭ꯌꯨꯁ ꯇ ꯑꯣꯗꯦ ꯇꯣꯅꯔ ꯐꯦꯁ ꯋꯥꯁ ꯇꯣꯅꯔ ꯁꯤꯔꯦꯝ ꯑꯗꯨ ꯅꯥꯏꯠ ꯀ꯭ꯔꯤꯝ ꯌꯨꯁ ꯇꯧꯋꯦ
ꯑꯗꯣ ꯅꯥꯏꯠ ꯀ꯭ꯔꯤꯝꯗꯤ ꯅꯨꯡꯉꯥꯏꯕ꯭ꯔꯥ
ꯂꯨꯒꯥꯥꯏꯔꯤꯦ ꯑꯗꯨ ꯇꯣꯟꯅꯔꯁꯨ ꯅꯨꯡꯉꯥꯏ ꯔꯦ ꯁꯤꯔꯦꯝꯁꯨ ꯍꯣꯏ ꯌꯥꯝꯛ ꯅꯨꯡꯉꯥꯏꯔꯦ ꯐꯦꯁ ꯋꯥꯁꯁꯨ
ꯑꯗꯣ ꯅꯥꯏꯠ ꯀ꯭ꯔꯤꯝꯗꯣ ꯅꯪ ꯑꯇꯣꯞꯄꯁꯨ ꯌꯨꯁ ꯇꯧꯕ꯭ꯔꯥ
ꯑꯇꯣꯞꯄꯗꯤ ꯂꯥꯁ ꯇꯥꯏꯝꯗꯤꯀꯣ ꯑꯗꯥ ꯀ꯭ꯔꯤꯝ ꯌꯨꯁ ꯇꯧꯕꯅꯥꯏ ꯀ꯭ꯔꯤꯝ ꯑꯗꯨ ꯍꯧꯖꯤꯛꯇꯣ ꯇꯧꯗꯦ ꯇꯧꯗ꯭ꯔꯤ ꯂꯣꯏꯔꯦ
ꯎꯝ
ꯅꯣꯏꯦ ꯑꯗꯨ ꯑꯗꯨꯗꯤ ꯁ ꯇꯧꯗꯦ
ꯅꯪ ꯅꯅꯤꯌꯨ ꯑꯃꯨꯛ ꯕꯥꯏ ꯇꯧꯕ꯭ꯔꯥ
ꯅꯠꯇꯦ ꯇꯣꯗꯦ ꯄꯩꯁꯥ ꯂꯩꯇ꯭ꯔꯤ ꯑꯗꯨꯅꯦ ꯍꯣꯏ ꯌꯥꯝꯅ ꯇꯪꯉꯦ ꯑꯩꯈꯣꯏꯗꯤ ꯏꯁꯇꯨꯗꯦꯟ ꯑꯣꯏꯔꯗꯤ ꯗꯤ ꯌꯥꯔꯣꯏ ꯑꯗꯨ ꯀ꯭ꯔꯤꯝ ꯑꯃꯅ ꯋꯥꯟ ꯊꯥꯎꯖꯟ ꯐꯥꯏꯚ ꯍꯟꯗ꯭ꯔꯦꯠ ꯑꯣꯏꯔꯗꯤ ꯀꯃꯥꯏꯅ ꯄꯣꯀꯦꯠ ꯃꯅꯤ ꯇꯧꯒꯦ
ꯑꯣ ꯑꯣ ꯑꯣ ꯑꯗꯣ ꯎꯝ ꯆꯨꯝꯃꯦ ꯆꯨꯝꯃꯦ ꯑꯗ ꯅꯪ ꯑꯗꯥꯗꯣ ꯐꯗꯤ ꯐꯕ꯭ꯔꯥ
ꯍꯣꯏ ꯐꯗꯤ ꯐꯔꯦ ꯐꯔꯦꯗꯤ ꯐꯔꯦ ꯑꯗꯨ ꯌꯥꯝꯅ ꯃꯥꯗꯤ ꯃꯥꯒꯤ ꯄꯋꯥꯔꯗꯣ ꯌꯥꯝꯅ ꯏꯁꯇ꯭ꯔꯣꯡ ꯑꯣꯏꯔꯦ ꯑꯗꯨ ꯑꯩꯈꯣꯏꯅ ꯑꯦꯄ꯭ꯂꯥꯏ ꯀꯟꯇꯤꯅ꯭ꯌꯨꯁ ꯑꯦꯄ꯭ꯂꯥꯏ ꯇꯧꯔꯗꯤ ꯑꯩꯈꯣꯏꯒꯤ ꯏꯁꯀꯤꯟꯗ ꯈꯔ ꯈꯔꯥ ꯇ꯭ꯔꯥꯟꯁꯄꯦꯔꯦꯟ ꯑꯣꯏꯔꯦ ꯑꯗꯨꯅꯦ ꯑꯥꯏꯗꯤꯒꯣ ꯏꯁꯇꯣꯞ ꯇꯧꯈ꯭ꯔꯦ ꯑꯗꯨ ꯑꯩꯒꯤ ꯃꯃꯥꯟ ꯍꯣꯏ ꯏꯁꯇꯣꯞ ꯍꯣꯏ ꯏꯁꯇꯣꯞ ꯇꯧꯔꯣ ꯍꯥꯏꯌꯦ ꯑꯩꯒꯤ ꯃꯃꯥꯁꯨ ꯌꯨꯁ ꯇꯧꯋꯦꯀꯣ
ꯑꯣ ꯅꯨꯡꯉꯥꯏ ꯍꯥꯏꯕ꯭ꯔꯣ
ꯎꯝ ꯃꯥꯗꯤ ꯅꯨꯡꯉꯥꯏꯔꯦ ꯑꯗꯨ ꯈꯔ ꯏꯁꯇ꯭ꯔꯣꯡ ꯑꯣꯏꯔꯦ ꯑꯗꯨꯅꯦ ꯏꯁꯇꯣꯞ ꯇꯧꯔꯣ ꯍꯌꯦ
ꯅꯪꯒꯤ ꯃꯃꯥꯅ ꯅꯪꯕꯨ ꯍꯥꯏꯕꯤꯕ꯭ꯔꯣ
ꯍꯣꯏ
ꯑ ꯏꯁꯇ꯭ꯔꯣꯡ ꯑꯣꯏ ꯂꯩꯩꯅ
ꯃꯥꯒꯤ ꯁꯤꯁꯇꯔꯁꯨ ꯌꯨꯁ ꯇꯧꯋꯦ ꯑꯗꯨ ꯃꯥꯒꯤ ꯁꯤꯁꯇꯔꯅ ꯍꯥꯏꯌꯦꯦ ꯍꯥꯏ ꯃꯉꯣꯟꯗꯥꯛ ꯑꯒꯤ ꯃꯃꯥꯕꯨ ꯍꯥꯏ ꯍꯥꯏꯌꯦ ꯑꯗꯨ ꯃꯃꯥꯅ ꯑꯩꯉꯣꯟꯗ ꯍꯥꯏꯌꯦ
ꯌꯁ ꯇꯧꯔꯅꯨ ꯍꯥꯏꯅ
ꯍꯣꯏ ꯑꯩꯈꯣꯏꯗꯤ ꯍꯧꯖꯤꯛꯇꯤ ꯂꯨꯍꯣꯟꯗ꯭ꯔꯤꯌꯦ ꯆꯍꯤ ꯋꯥꯠꯂꯤꯌꯦ ꯑꯗꯨꯅ ꯌꯁꯣ ꯎꯅ ꯍꯥꯏꯌꯦ
ꯑꯩꯈꯣꯏ ꯏꯁꯄꯤꯜꯗꯣ ꯁꯣꯛꯀꯅꯤ ꯍꯥꯏꯅ ꯑꯩꯁꯨꯛ ꯐꯥꯔꯥꯁꯇꯗꯤ ꯑꯃꯨꯛꯇꯤ ꯌꯨꯁ ꯇꯧꯈ꯭ꯔꯦ
ꯍꯣꯏ
ꯎꯝ ꯑꯗꯨꯗꯣ ꯅꯨꯡꯕꯨꯗꯤ ꯅꯨꯡꯉꯥꯏ ꯑꯗꯣ
ꯎꯝ
ꯑꯩꯗꯣ ꯌꯨꯁ ꯇꯧꯈꯤꯗ꯭ꯔꯦ ꯑꯃꯨꯣꯛ
ꯑꯣ
ꯇꯧꯒꯦ ꯇꯧꯕ
ꯇꯧꯒꯅꯣ
ꯎꯝ ꯌꯨꯁ ꯇꯧꯔꯅꯨꯔꯥ ꯃꯇꯨꯡꯗ
ꯀꯔꯤ
ꯃꯇꯨꯡꯗꯗꯤ ꯌꯨꯁ ꯇꯧꯔꯅꯨꯔꯥ
ꯍꯣꯏ ꯃꯇꯗ ꯌꯨꯁ ꯇꯧꯔꯅꯨ ꯅꯟꯗꯤ ꯌꯥꯝ ꯑꯦ ꯐꯦꯋꯦ ꯌꯨꯁ ꯇꯧꯒꯅꯨ ꯑꯈꯣꯏꯗꯤ ꯃꯠꯂ ꯑꯈꯣꯏꯗꯤ
ꯑꯩꯈꯣꯏꯒꯤ ꯏꯁꯀꯤꯟꯗꯤꯗꯣ ꯑꯃꯨꯛ ꯑꯃꯨ ꯕꯥꯔꯦ ꯑꯃꯨꯕꯥꯟꯅ ꯑꯗꯨꯅꯦ ꯑꯩꯈꯣꯏꯗꯤ ꯌꯨꯁ ꯇꯧꯋꯦ ꯅꯟꯗꯤ ꯌꯥꯝꯅ ꯑꯉꯨꯕꯔꯦ ꯑꯉꯨꯕꯅꯦ
ꯎꯝ ꯎꯝ ꯑꯩ ꯃꯃꯥꯒꯤ ꯑꯃꯗꯤ ꯕꯥꯏ ꯇꯧꯒꯦ ꯇꯧꯕꯅꯦ
ꯍꯣꯏ ꯃꯃꯥꯒꯨꯝꯕꯗꯤ ꯌꯥꯔꯦꯅꯤ